ꯍꯥꯎ
ꯅꯣꯡ ꯇꯥꯕ꯭ꯔꯣ
ꯅꯣꯡ ꯇꯥꯏꯌꯦ ꯅꯣꯡ ꯈꯨꯀꯟ ꯑꯃꯥ ꯅꯨꯡꯁꯤꯠ
ꯉꯥꯛꯇꯪꯗꯨꯗ ꯍꯦꯛꯇ ꯅꯣꯡꯁꯦ ꯍꯦꯛꯇ ꯀꯜꯂꯦ ꯅꯣꯡ ꯅꯨꯡꯁꯤ ꯍꯣꯒꯤ ꯇꯥꯞꯇ ꯇꯧꯏꯗꯨ ꯏꯆꯦ ꯐꯤꯑꯝ ꯇꯗꯤ ꯐꯥꯎꯔꯝꯗ꯭ꯔꯦ ꯏꯆꯦꯒꯤ ꯅꯥꯎꯆꯥꯒꯖꯅꯤ ꯀꯥꯏꯗꯕꯨꯗꯤ ꯂꯧꯁꯜꯂꯦ
ꯑꯝ ꯑꯩ ꯉꯁꯤꯗꯤ ꯐꯤ ꯁꯨꯗ꯭ꯔꯦ ꯉꯥꯡꯒꯤ ꯀꯪꯗꯕ ꯈꯔ ꯐꯧꯗꯣꯛꯑꯒ ꯑꯗꯣ ꯉꯁꯥꯏ ꯅꯪꯀ ꯏꯕꯥꯅꯤ ꯀꯣꯟ ꯐꯦꯡꯕ ꯀꯨꯝꯕꯗꯨꯗ ꯄꯨꯈꯠꯂ ꯀꯥꯔꯛꯑꯦ
ꯇ ꯆꯠꯦ ꯍꯜꯂꯔꯦ ꯃꯁꯤꯁ ꯑꯗꯨꯝ ꯍꯜꯂꯛꯑꯕ ꯉꯟꯅ
ꯎꯝ ꯑꯗꯨꯅꯤꯅꯦ ꯅꯨꯡꯁꯥꯁꯦ ꯇꯤꯡꯈꯠꯇꯅ ꯁꯥꯔꯝꯃꯒ
ꯑꯗꯨꯅꯦ
ꯅꯣꯡ ꯑꯃꯨꯛ ꯍꯩꯊꯔꯛꯄ ꯑꯗꯨꯅꯦ ꯅꯣꯡꯁꯤ ꯐꯖꯅ ꯇꯥꯔꯛꯑꯗꯤ ꯏꯁꯤꯡ ꯃꯥꯏꯁꯤꯡꯁꯦ ꯈꯔ ꯅꯨꯡꯉꯥꯏꯗꯅ
ꯑꯗꯨꯗꯅꯦ
ꯗꯃꯨꯗꯣꯔꯅ ꯏꯁꯤꯡ ꯆꯁꯤꯡꯗꯅ ꯆꯤꯡꯗꯅ ꯇꯧꯔꯤꯁꯦ
ꯃꯥꯅ ꯆꯤꯡꯕꯩ ꯃꯋꯣꯡ ꯑꯗꯨꯅꯦ ꯃꯥꯅ ꯆꯤꯡꯕꯩ ꯃꯑꯣꯡꯖꯤꯗ ꯅꯨꯡꯉꯥꯏꯇ꯭ꯔꯦ ꯍꯥꯏꯕ ꯅꯣꯡꯖꯤꯖꯨ ꯈꯥ ꯇꯥꯖꯔꯛꯑꯗꯤ ꯐꯔꯦ
ꯐꯥꯏꯕ ꯇꯧꯕꯩꯕꯨꯗꯤ ꯃꯥꯅꯗꯤ ꯁꯤ ꯚꯥꯔꯥ ꯍꯦꯟꯒꯠꯅꯤꯡꯉꯕꯒꯤꯅꯦꯕ ꯇꯧꯔꯤꯖꯦ ꯍꯥꯏꯗꯤ ꯅꯨꯡꯁꯥ ꯁꯥꯔꯀꯥꯟꯗ ꯏꯁꯤꯡ ꯆꯤꯡꯉꯤ ꯌꯦ ꯄꯥꯝꯃꯨꯏ ꯍꯥꯏꯕ ꯑꯗꯨꯝ ꯀꯪꯉꯥꯒ ꯃꯟ ꯅꯖꯨ ꯆꯠꯂꯤꯗꯅ ꯏꯁꯤꯡꯖꯦ
ꯍꯣꯏ ꯁꯨꯛꯂꯩ ꯍꯦꯛ ꯂꯩꯇꯕ ꯅꯠꯇꯦꯗꯅ
ꯃꯥꯅꯦ ꯁꯨꯡꯂꯩꯍꯦꯛ ꯂꯩꯇꯕ ꯅꯠꯇꯦ ꯈꯔ ꯗꯤ ꯂꯩꯌꯦꯕ ꯑꯗꯨ ꯁꯤꯖꯤꯟꯅꯔ ꯂꯣꯏꯔꯦ ꯃꯥꯥꯟ ꯆꯤꯡꯒꯦ ꯍꯥꯏꯔꯒ ꯑ ꯁꯤꯗ ꯁꯦꯟꯇꯦꯛꯁꯁꯤꯡꯁꯤꯗ ꯍꯥꯞꯄꯗꯤ ꯑꯃꯨꯛ ꯐꯩꯌꯦꯕ ꯑꯗꯨꯗꯤ ꯀꯪꯗ꯭ꯔꯦꯗꯅ ꯀꯣ ꯁꯤꯖꯤꯟꯅꯕꯅꯤ ꯀꯣꯛ ꯑꯃ ꯏꯌꯥꯎ ꯌꯥꯎꯗꯦ ꯃꯁꯤ ꯍꯟ ꯑꯍꯟꯁꯦ
ꯑꯗꯨꯅꯦ ꯒ꯭ꯌꯥꯟ ꯇꯥꯗꯦ ꯑꯍꯟꯅꯦꯅ ꯇꯜꯂꯦ ꯉꯥꯡꯅ ꯉꯥꯡꯅꯔꯖꯨ ꯎꯝ ꯀꯤꯖꯩ ꯌꯥꯝ ꯉꯝ ꯅꯨꯄꯤ ꯇꯥꯌꯞꯇꯥ ꯗꯨꯝ ꯇꯧꯌꯦ ꯍꯥꯏꯕ
ꯕꯒꯤ ꯇꯌꯞꯇ ꯗꯨꯝ ꯇꯧꯕꯗꯣ ꯁꯪꯀꯠ ꯁꯪꯀꯠ ꯇ ꯃꯆꯥꯒꯨꯝꯕ ꯉꯥꯛꯇꯖꯦ ꯃꯆꯥ ꯃ ꯇꯨ ꯒꯨꯝꯕ ꯉꯥꯗꯖꯤꯗ ꯑꯗꯨꯃꯥꯏꯅ ꯍꯦꯛ ꯇꯧꯌꯦ ꯍꯥꯏꯕ ꯇꯜꯂꯦ
ꯉꯥꯎꯔꯕ ꯑꯍꯟ ꯑꯣꯏꯔꯦ
ꯎꯝ ꯉꯥꯎꯌꯦ ꯉꯥꯎꯌꯦ
ꯗꯨꯗꯤ ꯆꯍꯤ ꯃꯇꯥꯡꯖꯦ ꯉꯥꯎꯒꯟꯕꯅꯤ ꯉꯥꯡꯅ ꯁꯥꯟꯅꯕ ꯌꯥꯗ ꯕꯤ ꯃꯣꯏ ꯈꯟꯒꯤꯕꯗꯨꯅ ꯆꯨꯝꯃꯦꯅ ꯇꯧꯕ ꯑꯗꯩ ꯈꯔ ꯏꯪꯊ ꯇꯞꯊꯅ ꯊꯦꯝ ꯊꯦꯝꯃ ꯉꯥꯡꯉꯒꯅ ꯈꯔ ꯑꯝꯇ ꯐꯕ ꯑꯩꯈꯣꯏꯒꯤꯁꯨ ꯇꯧꯈꯤꯑꯕ ꯑꯗꯨꯃꯥꯏꯅ
ꯎ ꯃꯁꯤꯅ ꯈꯔ ꯍꯦꯟꯖꯤꯟꯕ꯭ꯔꯥ ꯐꯪꯗ꯭ꯦ
ꯎꯝ
ꯇꯕꯗꯣ
ꯋꯥꯏ ꯄꯩꯁꯥ ꯆꯤꯜꯂꯦ ꯁꯤꯗꯅꯤ ꯃꯍꯥꯏꯗꯁ
ꯃꯥꯅꯦ ꯄꯩꯁꯥ ꯆꯤꯜꯂꯦ ꯋꯥꯁꯤꯗꯪꯅꯤ
ꯎꯝ ꯑꯗꯨꯁꯨ ꯇꯣꯂꯣꯞ ꯆꯥꯔꯤꯕ ꯄꯦꯟꯁꯤꯜ ꯐꯪꯉꯤꯕ
ꯑꯩꯛꯇꯂ ꯍꯥꯕ ꯑꯩ ꯍꯩꯅꯗꯦ ꯌꯥꯝ ꯉꯁꯤ ꯉꯥꯛꯇꯪꯒꯤ ꯅꯣꯡꯗꯨꯗꯤ ꯏꯃꯥ ꯏꯄꯦꯝꯃ
ꯎꯝ ꯅꯨꯡꯁꯤꯠꯁꯨ ꯌꯥꯎꯔꯒ
ꯑꯣꯝ ꯁꯤꯗꯪ ꯀꯩꯅꯣ ꯇꯧꯕ꯭ꯔꯥ ꯎꯝ ꯇꯨꯏꯁꯟ ꯑꯣ ꯁꯤꯗꯤ ꯀꯃꯥꯏꯅ ꯇꯧꯔꯒꯦ
ꯈꯔ ꯇꯥꯛꯑꯝꯃꯦ ꯆꯠꯈꯤꯕꯒ ꯑꯉꯥꯡꯗꯨ ꯏꯔꯨꯖꯥꯏ ꯉꯗꯅ ꯊꯣꯡ ꯂꯣꯟꯁꯤꯟꯗꯅ ꯇꯧꯔꯝꯃꯦ ꯑꯩ ꯊꯕꯛ ꯆꯠꯈ꯭ꯔꯕ꯭ꯔꯥ ꯆꯠꯂꯝꯃꯗꯤ ꯐꯅꯤ ꯇꯧꯗ꯭ꯔꯗꯤ ꯈꯜꯂꯦ ꯑꯗꯨꯒꯗꯤ ꯃꯅꯤꯡꯗ ꯄꯨꯂꯞ ꯂꯩꯔꯝꯃꯦ ꯃꯃꯥ ꯃꯆꯥ ꯊꯣꯡ ꯂꯣꯟꯖ
ꯑꯥ ꯑꯣꯏꯣꯏꯔ ꯀꯦꯗ ꯑꯗꯨꯗꯤꯗ
ꯏꯔꯨꯖꯩꯅꯦ ꯇꯧ ꯂꯩꯔꯝꯃꯦ ꯑꯉꯥꯡ
ꯑ
ꯍꯟꯗꯛ ꯃꯤꯅ ꯆꯪꯉꯛꯄ ꯈꯣꯠꯄ ꯈꯪꯉꯣꯏꯗꯅ ꯊꯣꯡꯗꯣ ꯂꯣꯟꯁꯤꯜꯂꯤꯅꯦ ꯆꯦꯛꯁꯤ ꯅ ꯂꯩ ꯑꯗꯨꯒ ꯉꯥꯏꯔ ꯂꯨꯖ ꯀꯩꯅꯣ ꯂꯨꯖ ꯂꯣꯏ ꯉꯥꯏꯔꯒ ꯇꯧꯔꯦ ꯇꯨꯏꯁꯪ ꯉꯥꯏꯍꯥꯛ ꯇꯥꯛꯑꯝ ꯑꯃꯒ ꯑꯗꯨ ꯂꯥꯛꯑꯦ ꯅꯣꯡꯃꯗ ꯃꯣꯏ ꯏꯝꯄꯣꯔꯇꯦꯟ ꯄꯤꯔꯩꯗ ꯂꯣꯏꯅꯃꯛ ꯀꯩꯁꯨ ꯇꯥꯛꯄ ꯉꯝꯕ ꯅꯠꯇꯦꯗꯅ ꯑꯩꯅ ꯀꯣ
ꯑꯉꯥꯡꯗꯨꯅ ꯂꯧꯕꯤꯗ꯭ꯔꯅꯤ
ꯂꯧꯕꯤꯗꯕ ꯑꯗꯒꯤꯗꯤ ꯃꯃꯥ ꯃꯥꯅꯁꯨ ꯈꯔ ꯄꯥꯃꯤꯟꯅꯕ ꯄꯥꯍꯟꯕ ꯑꯃ ꯆꯪꯉꯦꯕ ꯀꯨꯖꯜꯨꯔꯦ ꯇꯔꯨꯔꯦ ꯌꯥꯗꯦꯕ ꯀꯩ ꯇꯥꯛꯏꯕ ꯀꯩ ꯋꯥꯠꯂꯤꯕꯗꯣ
ꯑꯣ ꯍꯣꯏ ꯑꯗꯨ ꯌꯥꯝ ꯗꯔꯀꯥꯔ ꯑꯣꯏꯕ ꯑꯣꯖꯥꯅ ꯀꯩꯀꯩ ꯇꯥꯂꯛꯏ ꯇꯨꯁꯟ ꯇꯥꯔꯛꯄꯗꯣ ꯄꯥꯊꯣꯛꯑꯣ ꯁꯀꯨꯜ ꯊꯥꯂꯛꯄꯠꯇ꯭ꯔꯣ ꯄꯥꯊꯣꯛꯑꯣ ꯍꯥꯏꯗꯤ ꯐꯕ
ꯃꯥꯅꯦ ꯑꯗꯨꯅ ꯍꯥꯏꯕꯗꯤ ꯃꯣꯏꯗꯤ ꯑꯉꯥꯡꯅꯤꯅ ꯍꯟꯖꯤꯟꯅ ꯍꯟꯖꯤꯟ ꯎꯍꯟꯕ ꯑꯃ ꯆꯪꯉꯦꯕ ꯎꯔꯒ ꯀꯥꯟꯗ ꯇꯥꯔꯀꯥꯟꯗ ꯍꯩꯕꯗꯣ ꯑꯣꯏꯗ ꯗꯣꯏꯅꯦꯕ ꯃꯣꯏꯁꯤꯗꯤ ꯑꯃ ꯑꯉꯥꯡꯅꯤꯅ ꯁꯥꯟꯅꯅꯤꯡꯕ ꯄꯨꯛꯅꯤꯡ ꯏꯆꯪ ꯆꯪꯗꯕ ꯑꯗꯨꯒꯨꯝꯕ ꯑꯗꯨ ꯑꯗꯨꯝ ꯀꯑꯕ
ꯃꯥꯅꯦ ꯊꯧ ꯉꯁꯤꯗꯤ ꯑꯗꯨꯗ ꯉꯥꯛꯇꯪ ꯑꯃꯨꯛ ꯃꯩ ꯃꯨꯠ ꯍꯥꯏ
ꯎꯝ
ꯑꯩ ꯉꯁꯤꯗꯤ ꯃꯩ ꯃꯨꯠꯈꯤꯗꯔꯦꯨ ꯃꯩ ꯃꯨꯠꯈꯤꯗꯅ ꯑꯃꯨꯛ ꯂꯣꯏꯍꯧꯗ꯭ꯔꯗꯤꯦꯅ ꯄꯥꯈꯠꯂꯦ ꯑꯗꯨꯣ ꯑꯩ ꯐꯠ ꯂꯥꯛꯑꯦ
ꯎꯝ
ꯁꯤ ꯔꯣꯏꯁ
ꯇꯦꯄꯜ ꯅꯨꯡꯉꯥꯏꯔꯦ ꯇꯦꯄꯜꯗꯤ ꯆꯁꯂꯨ ꯊꯅꯝꯒꯦ ꯇꯧꯔꯒ ꯇꯟꯗꯅꯅꯦ ꯀ ꯀꯂꯝ ꯠꯇ꯭ꯔ ꯑꯗꯨꯝꯣꯏ ꯆꯠꯅꯕ ꯀꯁ ꯁꯤꯟꯒꯦꯅ ꯑꯃꯨꯛ ꯍꯜꯂꯛꯄꯒ ꯑꯃꯨꯛ ꯇꯨꯝ ꯂꯩꯔꯨꯔꯕ
ꯎꯝ
ꯉꯥꯛꯇꯪ ꯍꯤꯞ ꯄꯨꯨꯕꯗꯒꯤ ꯑꯁꯤꯗꯤ ꯀꯥꯟꯅꯗ꯭ꯔꯦ ꯂꯣꯏ ꯁꯜꯂꯤꯅꯦ ꯉꯍꯥꯛꯇꯪ ꯂꯩꯔꯒ ꯅꯥꯎꯆꯥ ꯂꯥꯞꯄꯒ ꯀꯩꯅꯣ ꯇꯧꯔꯁꯤ ꯃꯦꯒꯤ ꯍꯧꯔꯒ ꯔꯤꯅꯨꯅ ꯃꯤꯃꯤ ꯑꯅꯤ ꯄꯣꯔꯛꯑꯝꯃꯦ
ꯑꯩꯉꯣꯟꯗꯨꯁꯨ ꯃꯦꯒꯤ ꯂꯩꯕꯅꯤ
ꯍꯧꯔꯁꯦ ꯑꯩꯉꯣꯟꯗꯁꯨ ꯃꯦꯒꯤ ꯑꯅꯤꯔ ꯀꯩꯅꯣꯝ ꯂꯩꯔꯝꯃꯤ ꯑꯗꯨꯒ ꯎꯝ ꯃꯥ ꯀꯣꯜ ꯇꯧꯔꯛꯑꯝꯕꯅꯦ ꯂꯥꯛꯑꯦ ꯑꯩꯈꯣꯏ ꯑꯩꯅ ꯆꯪꯉꯦ ꯍꯥꯏꯒꯣ ꯑꯩꯈꯣꯏꯗꯤ ꯂꯥꯛꯑꯦ ꯆꯪꯉꯦ ꯉꯁꯤꯗꯣ ꯑꯗꯨꯝ ꯉꯟꯇꯥꯅ ꯂꯥꯛꯑꯦꯅ ꯍꯥꯏꯈ꯭ꯔꯦ ꯁꯤ ꯅꯪ ꯌꯨꯝꯗ ꯍꯟꯗꯛ ꯆꯠꯇꯣꯏꯔꯣ ꯀꯃꯥꯏꯅꯊꯧꯗꯣꯏꯅꯣ
ꯌꯨꯝꯁꯦ ꯑꯩꯁꯦ ꯑꯩꯈꯣꯏ ꯃꯥꯅꯗꯤ ꯊꯥꯡꯖ ꯅꯨꯃꯤꯠꯇ ꯂꯥꯛꯑꯒ ꯎꯁꯤꯟꯁꯤꯟꯕꯒꯤ ꯋꯥ ꯑꯃꯗꯤ ꯍꯥꯏꯈꯤꯕꯅꯦꯕ ꯑꯗꯣ ꯑꯩꯁꯦ ꯈꯪ ꯗ꯭ꯔꯤ
ꯎꯝ
ꯆꯠꯁꯤꯔ ꯆꯠꯀꯨꯝꯖꯤꯔꯥ
ꯑꯣ
ꯑꯗꯥꯒꯤꯗꯤ ꯄꯪꯆꯠꯇ ꯆꯠꯄꯗꯨꯁꯨ ꯁꯤ ꯃꯆꯥ ꯑꯦꯛꯖꯥꯝ ꯇꯧꯗꯣꯔꯦ ꯍꯥꯏꯔꯒꯅ ꯑꯃꯨꯛ
ꯍꯥꯏꯗꯣꯏꯅꯦ ꯍꯥꯏ ꯌꯦꯡꯉꯣ ꯎꯁꯤꯟꯇꯪ ꯑꯣꯏꯔꯒ ꯏꯃꯥ ꯍꯣꯏꯅ ꯅꯪꯅ ꯅꯨꯡꯉꯥꯏꯇ꯭ꯔꯗꯤ ꯅꯣꯡꯃꯇꯪꯗꯤ ꯇꯉꯥꯏꯐꯗꯅ ꯂꯦꯞꯄ ꯇꯥꯔꯦ ꯅꯠꯇ꯭ꯔꯅꯦ ꯂꯥꯏ ꯇꯤꯟꯒꯤ ꯑꯣꯏꯕꯅꯤ ꯅ
ꯈꯔ ꯆꯥꯎꯊꯣꯛꯑꯝꯃꯒ
ꯍꯣꯏ ꯑꯗꯨꯁꯨ ꯌꯥꯏ ꯈꯔ ꯉꯟꯅꯥ ꯇꯧꯊꯣꯛꯑꯝꯃꯒ ꯑꯗꯨ ꯎꯝ ꯄꯥꯠꯇ ꯅꯠꯇ꯭ꯔꯥ ꯐꯥꯝꯗ ꯐꯥꯝꯗ ꯅꯠꯇ꯭ꯔꯣ ꯑꯗꯨꯗꯤ
ꯑꯥ ꯐꯥꯝꯗ ꯑꯣꯏꯗꯣꯏꯔꯥ ꯌꯨꯝꯗ ꯑꯣꯏꯗꯣꯏꯔꯥ ꯈꯪꯗꯦ ꯑꯩꯈꯣꯏ ꯃꯥ ꯉꯥꯡꯉꯤꯗꯣ ꯑꯩ ꯉꯔꯥꯡꯁꯨ ꯋꯥꯔꯤ ꯁꯥꯟꯅꯕꯝ ꯈꯪꯗ꯭ꯔꯦꯕ ꯑꯩ ꯏꯁꯥ ꯅꯨꯡꯉꯥꯏꯇꯦ ꯏꯁꯥꯗꯤ ꯁꯣꯛ ꯁꯣꯛꯊꯩ ꯋꯥ ꯉꯥꯡꯅꯤꯡꯗꯦ ꯇꯧꯕꯗꯨꯗꯤ ꯐꯣꯟꯗꯣ ꯑꯗꯨꯝ ꯊꯝꯈ꯭ꯔꯦꯕ
ꯐꯕ ꯃꯥꯜꯂꯦ ꯑꯩ ꯐꯥꯎꯗ ꯅꯪꯗꯣ ꯅꯨꯡꯉꯥꯏꯇꯕꯁꯤꯗꯤ
ꯋꯥꯏꯌꯦꯕ ꯍꯥꯏꯗꯤ ꯉꯥꯡꯕ ꯑꯗꯒꯤ ꯅꯨꯡꯁꯥ ꯁꯥꯕꯅꯤꯅ ꯑꯉꯥꯡꯗꯣ ꯍꯥꯏꯗꯤ ꯃꯥ ꯃꯊꯟꯇ ꯄꯥꯍꯟꯕ ꯕꯥ ꯏꯍꯟꯕꯒꯤ ꯊꯕꯛ ꯑꯣꯏꯗ꯭ꯔꯦꯕ ꯇꯥꯛꯄ ꯑꯣꯏꯔ ꯂꯩꯔꯦꯕ ꯇꯥꯛꯄꯒ ꯐꯥꯐꯠ ꯐꯥꯗꯕꯅꯤ ꯍꯟꯖꯤꯟ ꯍꯟꯖꯤꯟ ꯉꯥꯡꯉꯦꯕ
ꯑꯥ ꯑꯗꯨꯅꯦ ꯈꯪꯗꯦ ꯇꯧꯔꯤꯁꯦ ꯑꯉꯥꯡꯁꯤꯁꯨ ꯑꯉꯥꯡꯗ ꯂꯩꯔꯦ ꯍꯥꯏꯕ ꯇꯨꯏꯁꯟ ꯇꯧꯕ ꯅꯨꯡꯉꯥꯏꯕ ꯈꯣꯠꯄꯁꯦ ꯑꯉꯥꯡꯗꯣ ꯈꯤꯇꯪ ꯂꯥꯏꯔꯤꯛ ꯄꯥꯅꯤꯡ ꯇꯥꯔꯗꯤ ꯂꯥꯏꯔꯤꯛ ꯇꯥꯛꯄꯩ ꯅꯨꯡꯉꯥꯏꯒꯗꯕ
ꯃꯥꯅꯦ ꯑꯁ ꯈꯪꯗꯦꯉꯣ ꯁꯦꯠ ꯁꯦꯠ ꯊꯥꯖꯟꯅꯤꯡ ꯆꯥꯅꯤ ꯑꯩꯁꯨ ꯑꯗꯨꯝ ꯌꯥꯔꯒꯗꯤ ꯑꯗꯨꯝ ꯃꯤ ꯃꯆꯥꯅꯤꯅ ꯑꯩꯅ ꯄꯪꯐꯨꯗ ꯐꯨꯔꯨꯕꯁꯨ ꯌꯥꯗꯦꯗꯣ
ꯎꯝ
ꯑꯗꯨꯅ ꯊꯦꯝ ꯊꯦꯝꯅꯅꯕꯨꯗꯤ ꯇꯥꯛꯑꯦꯕ ꯑꯗꯣ ꯑꯃ ꯂꯥꯏꯔꯤꯛ ꯄꯥꯃꯤꯟꯅꯕ ꯂꯥꯏꯔꯤꯛ ꯇꯥꯛꯄꯗꯅꯦ ꯑꯩꯈꯣꯏꯒꯤ ꯇꯨꯃꯤꯟꯅ ꯂꯩ ꯑꯗꯣ ꯃꯈꯨꯠ ꯃꯁꯥ ꯃꯈꯣꯡ ꯃꯈꯨꯠ ꯀꯣꯏꯂꯦꯡ ꯂꯦꯡꯕꯗꯣ ꯐꯟ ꯐꯟ ꯆꯣꯡꯉꯒ ꯑꯗꯨꯝ ꯇꯧꯕꯤꯗꯣ ꯑꯗꯨ ꯇꯧꯋꯦꯕ ꯃꯑꯣꯡꯗꯤꯅꯦ ꯃꯣꯜꯂꯤ ꯃꯣꯜꯂꯤ ꯀꯩꯝ ꯇꯧꯔꯣꯏꯗꯕ ꯃꯥꯟꯗꯣꯏꯅꯤ
ꯎꯝ
ꯑꯗꯨꯗꯨꯅ ꯑꯩꯅ ꯅꯪꯅ ꯑꯗꯨꯃꯥꯏꯟ ꯇꯧꯏꯗꯣ ꯅꯪ ꯄꯨꯛꯅꯤꯡ ꯆꯪꯗꯦꯅ ꯇꯥꯛꯏꯅꯦ ꯂꯥꯏꯔꯤꯛ ꯇꯧꯕꯁꯤꯗ ꯊꯋꯥꯏ ꯌꯥꯎꯗꯦꯁꯦ ꯇꯥꯛꯏꯅꯦ ꯑꯩꯅ ꯅꯪ ꯅꯪ ꯅꯪꯅ ꯀꯩꯅꯣ ꯎꯠꯊꯣꯛꯂꯛꯏꯕ ꯃꯑꯣꯡꯖꯦ ꯅꯪ ꯊꯥꯖꯤꯜꯂꯛꯑꯒꯦ ꯅꯪꯅ ꯇꯧꯋꯦ ꯑꯗꯩꯗꯤ ꯐꯨꯕ ꯈꯨꯠꯅ ꯐꯨꯕ ꯈꯣꯠꯄ ꯇꯧꯕꯁꯦ ꯃꯃꯥꯅꯁꯨ ꯑꯗꯨꯝ ꯐꯨ ꯐꯨꯕꯒꯤ ꯆꯩ ꯈꯥꯡꯕ ꯑꯉꯥꯡꯗꯣ ꯑꯣꯏꯌꯦꯕ ꯃꯅꯨꯡ ꯀꯜꯂ ꯆꯩꯩ ꯈꯪꯕ ꯈꯥꯡꯕꯗꯣ ꯑꯣꯏꯌꯦꯕ ꯑꯗꯨ ꯆꯩꯅ ꯇꯧꯔꯒ ꯙꯞ ꯈꯔ ꯈꯔ ꯇꯧꯋꯦ
ꯃꯥ ꯅꯦ ꯑꯉꯥꯡꯗꯣ ꯀꯩꯅꯣ ꯇꯧꯔ ꯆꯥꯎꯔ ꯆꯥꯎꯔꯒꯅ ꯑꯃꯨꯛ ꯐꯔꯦ ꯅꯠꯇ꯭ꯔꯗꯤꯅꯦ ꯌꯥꯝ ꯉꯥꯡꯅꯕ ꯋꯥꯕꯗꯣ
ꯑꯗꯨꯅ ꯈꯔ ꯄꯤꯛꯏꯉꯩꯗꯒꯤ ꯊꯦꯝꯃꯥ ꯅꯧꯔꯒ ꯃꯌꯦꯛꯇꯣ ꯈꯔ ꯀꯩꯅꯣ ꯆꯠꯅ ꯐꯖꯅ ꯍꯥꯏꯗꯤ ꯃꯣꯏꯗꯤ ꯍꯦꯛꯇ ꯍꯩꯍꯟꯅꯤꯡꯉꯦꯅ ꯌꯥꯝ ꯃꯌꯥꯝ ꯇꯥꯛꯁꯤꯜꯂꯒ ꯍꯩꯒꯗꯕꯁꯨ ꯅꯠꯇꯦꯕ ꯃꯣꯏꯒꯤ ꯅꯤꯇꯤ ꯅꯤꯌꯣꯝ ꯍꯩꯅꯕꯤ ꯕꯤ ꯑꯃ ꯁꯨꯡ ꯀꯥꯟꯗꯒꯤ ꯁꯦꯝ ꯍꯧꯒꯗꯕꯅꯦꯕ
ꯎꯝ ꯍꯣꯏ ꯍꯣꯏ ꯂꯥꯏꯔꯤꯛꯀꯤ ꯃꯍꯥꯎ ꯂꯥꯏꯔꯤꯛ ꯍꯩꯕ ꯅ ꯀꯔꯤ ꯀꯥꯟꯅꯕ ꯀꯥꯟꯅꯕꯖꯦ ꯈꯪꯍꯟꯕ ꯈꯋꯥꯏ ꯃꯔꯨ ꯑꯗꯨꯑꯣꯏꯗꯤ ꯗꯨꯝ ꯌꯥꯔꯦ
ꯎꯝ
ꯀꯥꯟꯅꯕ ꯈꯪꯗ꯭ꯔꯗꯤ ꯂꯥꯏꯔꯤꯛꯇꯨ ꯀꯩꯁꯨ ꯇꯝꯅꯤꯡꯉꯔꯣꯏꯕ
ꯃꯃꯥꯁꯤꯅ ꯄꯥꯎꯑꯣ ꯌꯥꯗꯦꯅꯦ ꯂꯝꯍꯦꯂꯤꯅꯦ ꯑꯗꯨꯝ ꯇꯧꯔ ꯂꯩꯗꯣꯏꯅꯦꯕ ꯌꯥꯗꯕꯗꯣ ꯊꯦꯝꯃꯒ ꯄꯥꯍꯟ ꯇꯥꯔꯦ ꯌꯥꯔꯛꯇ꯭ꯔꯒꯅ ꯐꯨ ꯇꯥꯔꯦ ꯙꯞ ꯇꯧ ꯇꯥꯔꯦ ꯑꯗꯨ ꯂꯩꯕꯤꯒꯦ ꯑꯗꯥ ꯂꯩꯕꯤꯒꯦꯅ ꯁꯥꯟꯅꯄꯣꯠꯇ ꯄꯥꯛꯂꯩꯗ ꯂꯩꯔ ꯏꯁꯥꯥꯟꯅ ꯁꯥꯟꯅꯍꯜꯂꯦ
ꯎꯝ ꯃꯥꯅꯦ
ꯎꯝ ꯁꯥꯟꯅꯕꯗ ꯊꯋꯥꯏ ꯌꯥꯎꯔꯤ ꯁꯨꯃꯥꯏꯅ ꯂꯥꯏꯔꯤꯛꯇꯁꯨ ꯊꯋꯥꯏ ꯌꯥꯎ ꯇꯧꯕꯅꯤ
ꯅꯪ ꯑꯣ ꯅꯪ ꯑꯣꯏꯅ
ꯎꯝ ꯎꯝ ꯃꯃꯥꯅ ꯉꯥꯡꯗꯨꯕꯗꯨ ꯑꯩꯅ ꯑꯗꯨꯝ ꯉꯥꯡꯉ ꯂꯩꯔꯝ
ꯎꯝ ꯃꯥꯅꯦ ꯑꯉꯥꯡꯒꯤ ꯀꯩꯅꯣꯗꯣ ꯃꯃꯥꯒꯤ ꯀꯩꯅꯣ ꯌꯥꯝ ꯇꯧꯈ꯭ꯔꯖꯥꯅꯦ
ꯐꯣꯟ ꯌꯦꯡꯒꯦ ꯍꯥꯏꯔ ꯁꯨꯝ ꯌꯦꯡꯍꯜꯂꯒ ꯍꯦꯛ ꯊꯝ
ꯍꯣꯏ ꯑꯗꯨꯅꯗꯤ ꯀꯅꯥꯅꯣ ꯑꯗꯨꯝ ꯍꯥꯏ ꯉꯁꯤꯗꯤ ꯑꯗꯨꯝ ꯌꯦꯡꯍꯟꯈ꯭ꯔꯅꯤ ꯑꯗꯨꯗꯤ ꯑꯗꯨꯝ ꯍꯩꯅꯕꯤꯗꯣ ꯄꯨ ꯇꯥꯕ
ꯎꯝ
ꯑꯉꯥꯡ ꯑꯗꯨꯝ ꯍꯩꯅꯒꯔꯥꯅꯤ
ꯑꯗꯨꯗꯤ ꯃꯣꯏꯒꯤ ꯐꯕ ꯑꯃꯅꯀꯣ ꯑꯩꯅ ꯐꯨꯕ ꯆꯩꯕ ꯇꯧꯕ ꯂꯥꯎꯕꯁꯦ ꯁꯥꯎꯗꯤ ꯁꯥꯎꯗꯦ ꯃꯣꯏ ꯃꯃꯥꯁꯦ ꯃꯆꯥꯒꯤ ꯍꯩꯅꯕꯅꯦꯅ ꯑꯗꯨꯃꯥꯏꯅꯅꯦꯅꯦꯗꯤ ꯈꯜꯂꯦꯕ ꯑꯗꯨꯃꯛꯅ ꯑꯩꯅ ꯍꯦꯟꯅ ꯀꯥ ꯍꯦꯟꯅ ꯃꯉꯣꯟꯗ ꯐꯨꯕ ꯙꯕ ꯑꯗꯨꯃꯥꯏꯅ ꯇꯧꯕꯗꯨꯒꯨꯝꯕꯗꯤ ꯅꯠꯇꯕꯀꯣ ꯑꯗꯨ ꯌꯥꯗ꯭ꯔꯗꯤ ꯍꯩꯖꯗ꯭ꯔꯦꯗꯅ ꯃꯣꯏꯒꯤ ꯃꯆꯥꯅꯤ
ꯃꯥꯅꯤ ꯃꯥꯅꯦ ꯃꯣꯏꯒꯤ ꯃꯁꯥꯅꯤ ꯍꯥꯏꯗꯤ ꯃꯣꯏꯅꯁꯨ ꯌꯥꯝꯅ ꯀꯩꯅꯣ ꯇꯧꯕ ꯋꯥ ꯅꯠꯇꯕ ꯈꯤꯇꯪ ꯈꯤꯇꯪ ꯑꯦ ꯏꯕꯨꯡꯉ ꯁꯤꯃ ꯄꯥꯎꯍꯦ ꯇꯧꯋꯦ ꯍꯥꯏꯔꯗꯤ ꯐꯩꯗꯅ ꯑꯗꯨ ꯑꯣꯏꯗꯔꯥꯗꯤ ꯑꯃꯨꯛ ꯏꯆꯦꯁꯤ ꯑꯣꯖꯥ ꯈꯔ ꯂꯩꯔꯝ ꯎꯝ ꯁꯩꯇꯌꯥ ꯂꯩꯆꯟ
ꯑꯣ ꯆꯦꯐꯣꯡꯪꯂ
ꯍꯣꯏ ꯍꯣꯏ ꯏꯦ ꯑꯗꯨꯗꯤ ꯊꯝꯃꯒꯦꯀꯣ ꯉꯁꯤꯒꯤꯗꯤ
ꯑꯥ ꯑꯥ